ꯍꯂꯣ
ꯍꯥꯎ ꯀꯃꯥꯏ ꯀꯃꯥꯏ ꯇꯧꯅ
ꯑꯣ ꯅꯨꯡꯥꯏꯔꯤ ꯍꯥꯏꯇꯥꯔꯦ
ꯑꯣ ꯍꯟꯗꯛꯀꯤ ꯅꯣꯏ ꯂꯝ ꯅꯣꯏ ꯂꯩꯀꯥꯏ ꯂꯥꯏ ꯇꯧꯈ꯭ꯔꯤꯕꯣ ꯂꯥꯏ ꯍꯔꯥꯎꯅꯈꯤꯕ꯭ꯔꯣ
ꯂꯥꯏ ꯂꯥꯏ ꯍꯔꯥꯎꯕꯁꯦ ꯈꯪꯗꯦꯅꯦ ꯍꯟꯗꯛꯁꯦ ꯀꯩꯗꯧꯅꯔꯝꯃꯣ ꯈꯪꯗꯦ ꯂꯥꯏꯒꯤ ꯑꯩꯈꯣꯏꯒꯤ ꯎꯝ ꯇꯧꯗ ꯌꯥꯗꯕ ꯈꯔ ꯇꯧꯔꯒ ꯅꯣꯡꯃ ꯅꯣꯡꯃ ꯅꯨꯃꯤꯠꯇꯨ ꯑꯃꯈꯛ ꯇ ꯑ ꯀꯩꯀꯩ ꯂꯥꯏꯒꯤ ꯁꯣꯏꯗ ꯌꯥꯗꯕ ꯗꯨ ꯇꯧꯔꯒ ꯑꯗꯨꯝ ꯂꯣꯏꯁꯟꯅꯔ ꯃꯥꯜꯂꯤꯅꯦ ꯀꯨꯝꯍꯩ ꯍꯔꯥꯎ ꯑꯝꯇ ꯇꯧꯗ꯭ꯔꯦꯕ
ꯍꯣꯏ ꯑꯗꯨ ꯑꯩꯈꯣꯏꯁꯨ ꯑꯗꯨꯃꯥꯏꯅ ꯇꯧꯈ꯭ꯔꯦ ꯑꯩꯈꯣꯏꯁꯨ ꯂꯥꯏ ꯍꯔꯥꯎꯗ꯭ꯔꯦ ꯂꯥꯏꯒꯤ ꯑ ꯊꯧꯔꯝꯗꯪ ꯃꯃꯤꯡꯒꯤ ꯑꯣꯏꯅ ꯑꯥꯗ ꯏꯀꯧꯈꯠꯂꯒ ꯅꯣꯡꯃꯈꯛ ꯍꯔꯥꯎꯔ ꯇꯣꯛꯄ ꯑꯗꯨꯃꯥꯏꯅ ꯑꯌꯥꯝꯄ ꯂꯣꯏꯟ ꯇꯧꯈ꯭ꯔꯦ ꯍꯧꯁꯤ ꯑꯥ ꯈꯣꯏꯒꯤ ꯂꯩꯕꯥꯛꯀꯤ ꯏꯔꯥꯡꯅꯔꯥ ꯀꯩꯅꯅꯣ ꯈꯪꯗ꯭ꯔꯦ ꯅꯋꯥꯏ ꯑꯉꯥꯡꯈꯩ ꯊꯣꯛꯑꯒ ꯖꯒꯣꯏ ꯁꯥꯕ ꯈꯣꯠꯄ ꯌꯥꯎꯕꯗꯣ ꯆꯍꯤ ꯐꯅ ꯀꯨꯏꯔꯦ ꯐꯪꯗ꯭ꯔꯤꯁꯦ ꯑꯗꯩ ꯀꯥꯡ ꯑꯃꯨꯛ ꯌꯧꯁꯤꯜꯂꯦ ꯀꯥꯡꯁꯨ ꯌꯥꯝ ꯀꯟꯅ ꯆꯤꯡꯅꯗ꯭ꯔꯦ ꯆꯤꯡꯉꯤꯕ ꯁ꯭ꯀꯣꯟꯒꯨꯝꯕ ꯀꯣꯅꯨꯡꯒꯨꯝꯕ ꯅꯠ ꯇꯅ ꯆꯤꯡꯅꯗ꯭ꯔꯦ ꯅꯣꯏꯔꯣꯝꯒꯤꯗꯤ ꯈꯔ ꯈ ꯆꯤꯡꯅꯔꯤꯕ
ꯈꯣꯏꯔꯣꯝꯒꯤꯁꯦ ꯎꯝ ꯆꯤꯡ ꯕ ꯆꯤꯡꯅꯗ꯭ꯔꯥꯒꯨꯝꯕꯅꯤꯗ ꯆꯤꯡꯗꯤ ꯆꯤꯡꯉꯦ ꯑꯗꯣ ꯀꯌꯥ ꯀꯟꯅ ꯀꯩꯅꯣ ꯇꯧꯗ꯭ꯔꯦ ꯃꯃꯤꯡꯒꯤ ꯃꯣꯏ ꯎꯝ ꯇꯧꯗ ꯌꯥꯗꯕ ꯑ ꯑꯟ ꯃꯇꯦꯛ ꯑꯃꯒꯨꯝꯕ ꯆꯤꯡꯉꯒ
ꯇꯧꯔꯒ ꯕꯥꯉꯣꯟꯗ ꯑꯗꯨꯝ ꯃꯣꯏ ꯂꯥꯏꯒꯤꯗꯤ ꯗꯨꯝ ꯇꯧꯕ ꯃꯥꯜꯂꯦ ꯑꯗꯨꯒ ꯌꯥꯝ ꯉꯥꯍꯥꯋꯥꯑꯣꯒꯤ ꯗꯨꯃꯥꯏꯅ ꯇꯧꯕꯗꯤ ꯎꯗ꯭ꯔꯦꯕ
ꯎꯝ ꯍꯣꯏ ꯕꯥꯃꯣꯟꯗꯗꯤ ꯈꯔ ꯈꯔ ꯀꯅꯣ ꯇꯧꯕ ꯃꯥꯜꯂꯦ ꯈꯦꯆ꯭ꯔꯤꯒꯛꯁꯨ ꯑꯗꯨꯝ ꯍꯧꯕ ꯃꯥꯜꯂꯦ
ꯑꯧ ꯍꯣꯏ
ꯍꯣꯏ ꯎꯝ ꯅꯣꯏ ꯄꯜꯂꯤ ꯅꯥꯏꯗꯅ ꯇꯧ ꯇꯧꯅꯗ꯭ꯔꯦꯕ
ꯑꯧ ꯃꯣꯏꯁꯨ ꯃꯤ ꯌꯥꯝ ꯍꯟꯗꯔ ꯃꯥꯜꯂꯦ ꯍꯧꯖꯤꯛꯇꯤ ꯑ ꯀꯥꯡ ꯃꯔꯛꯇ ꯃꯅꯨꯡꯗ ꯈꯣꯏ ꯈꯦꯆꯤ ꯆꯥꯕ ꯂꯥꯛꯑꯣ ꯈꯣꯠꯂꯣ ꯑꯉꯥꯡꯒꯩ ꯄꯨꯔꯒ ꯀꯥꯏꯅ ꯌꯥꯝ ꯍꯥꯏꯔꯛꯑꯦ
ꯑꯣ ꯑꯗꯒꯤ ꯀ ꯑꯩꯅ ꯈꯣꯏꯒꯤ ꯖꯣꯏꯄꯨꯔ ꯆꯣꯡꯕ ꯍꯥꯏꯁꯦ ꯀꯩꯅꯣꯗꯔꯣ ꯀꯥꯡꯗꯔꯥ ꯀꯥꯏꯗꯅꯣ ꯑꯃꯗꯤ ꯌꯥꯝ ꯆꯣꯡꯕ ꯑꯃ ꯌꯥꯎꯕꯗꯣ
ꯀꯔꯤ
ꯀꯔꯤ ꯖꯣꯏꯄꯨꯔ ꯀꯩꯅꯣꯝ ꯆꯣꯡꯕꯃ ꯍꯥꯏ ꯗꯥꯏꯅꯦ ꯑꯉꯥꯡ ꯅꯨꯄꯤ ꯃꯆꯥꯁꯤꯡ ꯖꯣꯏꯗꯦ ꯑꯣ ꯑꯥ ꯑꯗꯨꯀꯁꯨ ꯇꯧꯅꯗ꯭ꯔ ꯃꯥꯜꯂꯦꯅꯦ ꯍꯧꯀꯥꯟꯁꯤ
ꯑꯗꯣ ꯃꯃꯤꯡꯒꯤ ꯈ ꯈ ꯗꯤ ꯇꯧ ꯃꯥꯜꯂꯦ ꯃꯤ ꯌꯥꯝꯗꯕꯤꯗ ꯑꯗꯥꯏꯗ ꯑꯍꯟ ꯇꯤꯟꯕꯒꯩꯗꯣ ꯑꯗꯨꯝ ꯂꯥꯏꯒꯤ ꯁꯣꯏꯗꯅꯕ ꯃꯣꯏ ꯄ꯭ꯔꯣꯒꯥꯝꯗꯤ ꯗꯨꯝ ꯇꯧꯕ ꯃꯥꯜꯂꯦ
ꯈꯣꯏꯅ ꯍꯦꯛ ꯆꯠꯄꯗ ꯇꯥꯏꯌꯦꯕ ꯈ ꯈ ꯕꯥꯃꯣꯟꯗꯣ ꯈꯣꯏ ꯌꯥꯝ ꯀꯟꯅ ꯂꯥꯞꯅꯗꯦ ꯆꯠꯄꯗ ꯃꯣꯏꯒꯤ ꯂꯥꯏꯒꯤ ꯑꯃ ꯑꯃꯗꯤ ꯑꯗꯨꯝ ꯀꯥꯏꯗꯅꯕꯗꯤ ꯇꯧꯕ ꯃꯥꯜꯂꯦ
ꯎꯝ ꯀꯥꯡ ꯀꯥꯡꯁꯦ ꯅꯨꯃꯤꯠ ꯇꯔꯥꯅꯤꯃꯨꯛ ꯑꯣꯏ ꯃꯥꯜꯂꯦꯀꯣ ꯇꯧꯕꯁꯦ ꯑ ꯑꯍꯝ ꯑ
ꯈꯪꯗꯦꯅꯦ ꯀꯥꯡꯖꯤꯕꯨ ꯅꯨꯃꯤꯠ ꯀꯌꯥꯅꯣ ꯑꯩꯕꯨ ꯚꯥꯞ ꯑꯣꯏꯗ꯭ꯔꯦ
ꯎꯝ ꯅꯤꯄꯥꯜꯅꯤ ꯍꯥꯏꯕ꯭ꯔꯥ ꯇꯔꯥꯅꯤ ꯍꯥꯏꯕ꯭ꯔꯥ ꯑꯗꯨꯃꯥꯏꯅ ꯇꯧꯕ ꯇꯧꯕ ꯑꯗꯨ ꯊꯖꯇ꯭ꯔꯥ
ꯑꯗꯣ ꯑꯩꯈꯣꯏ ꯁꯤꯒꯤ ꯑ ꯃꯆꯥ ꯃꯆꯥ ꯕꯥꯃꯣꯟꯁꯤꯡꯁꯤꯗꯤ ꯌꯥꯝ ꯊꯥꯏꯅ ꯇꯧꯕꯗꯨꯒꯗꯤ ꯌꯥꯝ ꯁꯤꯊꯔꯦ ꯑꯗꯣ ꯀꯣꯅꯨꯡ ꯀꯣꯅꯨꯡꯒꯤ ꯀꯥꯡ ꯆꯤꯡꯕꯗꯤ ꯌꯥꯝ ꯆꯥꯎꯅ ꯑꯗꯨꯝ ꯇꯧꯔꯤꯕ ꯃꯥꯜꯂꯦ
ꯁ‌ꯣꯏꯕ ꯃꯥꯜꯂꯦ ꯃꯣꯏ ꯁꯦꯀ꯭ꯌꯨꯔꯤꯇꯤꯒ ꯇꯧꯔꯒ ꯆꯤꯡꯕꯗꯣ ꯃꯣꯏꯁꯨ ꯑꯍꯧꯕꯒ ꯑꯔ‌ꯣꯏꯕꯗꯪ ꯑꯣꯏ ꯃꯥꯜꯂꯤꯀ‌ꯣ ꯆꯤꯡꯉꯁꯦ
ꯑꯥꯎ
ꯍ ꯑ
ꯑꯗꯣ ꯏꯁꯀꯣꯟꯜꯒꯤ ꯏꯁꯀꯣꯟꯜꯗꯩꯗꯤ ꯀꯣꯅꯨꯡꯅ ꯃꯤ ꯌꯥꯝꯕ ꯍꯦꯟꯕ ꯃꯥꯜꯂꯦ
ꯍꯅꯦ ꯍꯅꯦ ꯑ ꯁ꯭ꯀꯨꯜꯒꯤ ꯀꯩꯅꯣꯗꯣ ꯀꯥꯡ ꯀꯥꯡꯁꯪ ꯀꯥꯡꯁꯪ ꯍꯥꯏꯒꯗ꯭ꯔꯥ ꯆꯤꯡꯕ ꯅꯨꯡꯉꯥꯏ ꯍꯥꯏꯗ‌ꯣꯔ ꯀꯩꯅꯣ ꯑꯗꯣ ꯀꯥꯡꯗꯣ ꯌꯥꯝ ꯋꯥꯡꯃꯟꯗꯅ ꯍꯧꯖꯤꯛꯀꯥꯟꯁꯦ ꯂꯝꯕꯤꯁꯤ ꯋꯦꯌꯥꯔꯒꯤ ꯄ꯭ꯔꯣꯕ꯭ꯂꯦꯝꯁꯦ ꯁꯤꯅ ꯃꯇꯣꯟꯗꯣ ꯆꯤꯡꯈꯠꯂꯒ ꯆꯠꯇꯧ ꯌꯥꯗ꯭ꯔꯦꯕ ꯆꯤꯡꯕ ꯌꯥꯗꯗ ꯑ ꯃꯇꯣꯟꯗꯨ ꯊꯦꯛꯊꯔꯒ ꯑꯗꯨ ꯊꯦꯛꯠꯊ ꯌꯥꯏꯑꯕ ꯑ ꯊꯦꯛꯊꯔꯒ ꯒꯤ ꯖꯒꯥ ꯌꯥꯎꯋꯦꯕ ꯋꯦꯌꯔꯁꯤꯅ ꯄꯟꯕꯅ ꯌꯥꯗꯗꯅ ꯇꯤꯡꯉꯕꯗ ꯀꯩꯁꯥꯝꯄꯥꯠ ꯀꯩꯁꯥꯝꯄꯥꯠꯇꯩ ꯑꯗꯨꯝ ꯃꯃꯥꯏ ꯂꯩꯕ ꯑꯌꯥꯝꯕ ꯑꯗꯨꯝ ꯇꯧꯔꯦ ꯇꯉꯥꯏ ꯐꯗꯦ ꯃꯊꯦꯜ ꯁ꯭ꯋꯥꯏꯗꯒꯤ ꯂꯩꯕꯁꯨ ꯑꯗꯨꯝ ꯌꯥꯎꯕ ꯆꯥꯠꯅꯤ ꯃꯔꯛꯇ ꯌꯥꯝ ꯁꯥꯥꯡꯅ ꯁꯤꯡꯗꯕꯗꯗꯤ
ꯎꯝ ꯈꯪꯗꯦ ꯇꯧꯔꯁꯨ
ꯀꯥꯡ ꯆꯤꯡꯕꯒꯤ ꯅꯨꯡꯉꯥꯏꯕ ꯈꯣꯠꯄꯗꯣ ꯍꯧꯖꯤꯛꯀꯥꯟꯒꯤ ꯑꯉꯥꯡꯁꯤꯡꯁꯤ ꯈꯪꯗ꯭ꯔꯦ ꯅ‌ꯣꯏ ꯎ ꯍ ꯑꯁ ꯑꯆꯥꯄꯣꯠ ꯂꯥꯛꯄꯤ ꯈꯣꯠꯄꯁꯤ ꯌꯥꯝ ꯇꯧꯔꯛꯑꯦꯕ ꯂꯩꯀꯥꯏꯒꯤ ꯑꯗꯒꯤ ꯅꯨꯃꯤꯠ ꯇꯔꯥꯅꯤꯁꯦ ꯅꯨꯡꯇꯤꯒꯤ ꯄꯥꯂꯤ ꯅꯥꯏꯅꯔꯒ ꯌꯨꯝꯊꯣꯡ ꯃꯔꯤ ꯃꯉꯥ ꯃꯔꯤ ꯃꯉꯥ ꯄꯥꯂꯤ ꯅꯥꯏꯅꯔꯒ ꯇꯧꯕꯅꯤꯅ ꯅꯨꯡꯇꯤꯒꯤ ꯈꯦꯆ꯭ꯔꯤ ꯄꯤꯖꯩꯌꯦꯕ ꯑꯗ ꯑꯩꯈꯣꯏꯗꯤ ꯑꯉꯥꯡ ꯑꯣꯏꯅ ꯑꯗꯨꯝ ꯆꯦꯟ ꯆꯦꯟꯗꯅ ꯆꯥꯕ ꯌꯥꯎꯔꯛꯑꯦꯕ
ꯃꯥꯅꯦ ꯑꯩꯈꯣꯏꯔꯣꯝꯗꯁꯨ ꯑꯩꯈꯣꯏ ꯌꯨꯝ ꯄꯥꯜꯂꯛꯇ꯭ꯔꯤꯉꯩꯗ ꯑꯩꯈꯣꯏꯒꯤ ꯀꯥꯡ ꯇꯧꯔꯤꯗꯣ ꯅꯨꯃꯤꯠ ꯀꯌꯥꯅꯣ ꯀꯥꯡ ꯇꯧꯔꯤꯁꯦ ꯅꯨꯡꯇꯤ ꯅꯨꯡꯇꯤꯒꯤ ꯑꯩꯈꯣꯏ ꯌꯨꯝ ꯁꯥꯒꯩ ꯑꯃ ꯃꯝꯅ ꯄꯥꯂꯤ ꯄꯨꯔꯅꯤ
ꯎꯝ
ꯑꯌꯨꯛꯁꯨ ꯅꯨꯡꯗꯥꯡꯁꯨ ꯄꯨꯗꯣꯏꯅꯤ ꯑꯌꯨꯛꯅ ꯆꯥꯛ ꯅꯨꯡꯗꯥꯡꯅ ꯈꯦꯆ꯭ꯔꯤ ꯅꯨꯃꯤꯠꯇꯨꯝꯗꯤ ꯃꯣꯏꯅ ꯑꯗꯨꯝ ꯇꯧꯈ꯭ꯔꯅꯦꯕ ꯑꯗꯨꯅ ꯃꯥꯏ ꯃꯥꯏ ꯁꯥꯒꯩ ꯁꯥꯒꯩ ꯇꯥꯕꯗꯣ ꯄꯨꯟꯁꯤꯟꯅ ꯄꯨꯟꯁꯤꯟꯅ ꯁꯤꯅ ꯑꯗꯨ ꯁꯥꯒꯩꯒꯤ ꯄꯥꯜꯂꯤ ꯉꯁꯤꯅ ꯍꯌꯦꯡꯒꯤ ꯑꯗꯨꯒꯤ ꯄꯥꯜꯂꯤꯑꯅ ꯑꯁ ꯃꯥꯌꯦꯞꯀ ꯄꯥꯟꯗꯅ ꯌꯥꯝ ꯆꯥꯎꯅ ꯇꯧꯅꯔꯝꯃꯦꯕ
ꯎꯝ
ꯃꯥꯌꯦꯞꯀ ꯈꯣꯡꯗꯅ ꯀꯨꯋꯥ ꯀꯨꯝꯍꯩ ꯑꯃꯩ ꯇꯥꯏꯞꯇ
ꯎꯝ
ꯑꯗꯣ ꯍꯧꯖꯤꯛꯇꯤ ꯂꯣꯏꯅ ꯁꯤꯊꯔꯕ ꯃꯥꯜꯂꯦ ꯃꯤꯖꯤꯡꯁꯦ ꯎꯝ ꯋꯥꯕꯁꯨ ꯋꯥꯅꯔꯦ ꯄꯩꯁꯥꯁꯨ ꯄꯥꯏꯅꯗ꯭ꯔꯦ
ꯏꯀꯣꯅꯣꯃꯤꯒꯤ ꯌꯦꯡꯅꯔꯛꯑꯥ ꯀꯥꯟꯗ ꯁꯨꯝ ꯈꯔ ꯈꯔ ꯍꯟꯊꯅꯔꯛꯄ
ꯃꯇꯝ ꯃꯇꯝꯒꯤ ꯑꯍꯣꯡꯕꯅꯤꯅ ꯌꯥꯎꯕ ꯇꯥꯕ ꯑꯗꯒꯤ ꯌꯥꯎꯁꯪꯁꯨ ꯍꯟꯗꯔꯦꯀꯣ ꯍꯧꯖꯤꯛ ꯀꯥꯟꯁꯦ ꯑꯉꯥꯡ ꯀꯩꯅꯣꯁꯦ ꯌꯥꯎꯁꯪꯒꯤ ꯃꯍꯨꯠꯇꯤ ꯄꯨꯔꯥ ꯏꯁꯄꯣꯔꯠꯁꯇ ꯃꯍꯨꯠ ꯁꯤꯟꯒꯔꯦ ꯅꯣꯒꯤ ꯎꯝ ꯊꯥꯕꯜ ꯃꯉꯥꯜ ꯎꯝ
ꯀꯩꯅꯣ ꯇꯧꯔꯦꯁꯤꯅ ꯈꯣꯏꯒꯤ ꯊꯥꯏꯅꯒꯤ ꯄꯣꯠ ꯑꯃ ꯍꯥꯏꯔꯛꯀꯦ ꯍꯟꯖꯟꯒꯦ ꯍꯟꯖꯟꯒꯦ ꯇꯧꯔꯛꯏꯁꯦ
ꯎꯝ
ꯑꯗꯣ ꯌꯥꯎꯁꯪꯁꯦ ꯑꯃꯔꯣꯝꯗꯗꯤ ꯏꯁꯄꯣꯔꯠꯀꯨꯝꯕꯁꯤꯅꯕꯨ ꯍꯦꯟꯅ ꯐꯕ ꯖꯥꯠꯅꯤꯗ ꯂꯝꯕꯤꯗ ꯀꯩꯗ ꯄꯨꯡꯊꯣꯛ ꯊꯣꯛꯑꯒ ꯄꯩꯁꯥ ꯊꯠꯄꯗꯣ ꯒꯥꯔꯤ ꯅꯨꯡꯅꯤ ꯍꯥꯏꯔꯁꯨ ꯇꯝ ꯉꯝꯗꯦ ꯏꯔꯥꯡꯁꯨ ꯍꯦꯟꯒꯠꯂꯦꯗꯅ
ꯂꯩꯀꯥꯏ ꯂꯩꯀꯥꯏꯒꯤ ꯏꯁꯄꯣꯔꯠꯇ ꯑꯉꯥꯡ ꯐꯥꯖꯤꯟꯒꯤꯕꯁꯤꯅ ꯐꯩꯌꯦꯕ
ꯎꯝ ꯑꯉꯥꯡꯈꯩ ꯉꯥꯎꯁꯤꯟꯅꯕꯩ ꯆꯥꯡ ꯍꯦꯟꯒꯠꯂꯛꯑꯦ ꯄꯨꯔꯥ ꯌꯥꯎꯁꯪ ꯑꯣꯏꯅ ꯇꯧꯒꯤꯞ ꯏꯁꯄꯣꯔꯠꯁ ꯔꯣꯝꯗ ꯑꯣꯟꯊꯣꯛꯑꯒ ꯑꯗꯩ ꯊꯥꯕꯜꯁꯨ ꯑꯌꯥꯝꯕꯅ ꯅꯨꯃꯤꯠ ꯃꯉꯥꯅꯤꯗꯨꯗꯒꯤ ꯍꯦꯟꯅ ꯆꯣꯡꯍꯟꯗ꯭ꯔꯦ ꯑꯗꯩꯩ ꯍꯦꯟꯗꯣꯔꯛꯑꯒꯅ ꯆꯩꯔꯥꯎꯕ ꯆꯩꯔꯥꯎꯕꯒꯨꯝꯕ ꯆꯣꯡꯕ ꯑꯗꯨ ꯅꯠꯇꯅ ꯇꯧꯕꯤꯔꯅꯨꯅ ꯌꯥꯝ ꯌꯥꯎꯁꯪ ꯏꯁꯄꯣꯔꯠꯁ ꯑꯩꯈꯣꯏꯒꯤ ꯇꯧꯋꯤ ꯃꯩꯔꯥꯒ ꯂꯧꯗꯨꯅ ꯇꯧꯋꯤ ꯀꯪꯂꯥꯗꯒꯤ ꯃꯩꯔꯥ ꯂꯧꯋꯤ ꯑꯗꯨꯃꯥꯏꯅ ꯇꯧꯒꯤꯝ ꯆꯍꯤ ꯑꯃ ꯑꯅꯤꯗꯤ ꯇꯧꯗꯔꯕꯅꯦ
ꯃꯩꯔꯥ ꯂꯧꯕꯁꯦ ꯆꯍꯤ ꯈꯨꯗꯤꯡꯒꯤꯗꯤ ꯌꯥꯎꯕꯅꯦ ꯍꯟꯗꯛ ꯇꯤ ꯌꯥꯎꯕ ꯉꯝꯗ꯭ꯔꯦ ꯑꯈꯣꯏꯔꯣꯝꯒꯤꯁꯨ ꯊꯕꯛ ꯆꯤꯟꯗꯅ
ꯑꯧ ꯆꯍꯤ ꯑꯃ ꯑꯅꯤ ꯂꯦꯞꯈꯤꯕꯗꯣ ꯍꯟꯗꯛꯇꯤ ꯑꯩꯈꯣꯏꯁꯨ ꯃꯩꯔꯥꯥꯁꯦ ꯂꯧꯔꯒꯨꯝꯁꯤꯔꯥ ꯌꯥꯝ ꯆꯥꯎꯊꯣꯛꯏ ꯍꯥꯏꯅ ꯇꯧꯅꯔꯝꯕꯗꯒꯤ ꯑꯁ ꯆꯍꯤ ꯑꯃ ꯑꯅꯤꯁꯨ ꯂꯦꯞꯄꯨꯔꯁꯤꯕꯨ ꯅꯠꯇꯔꯥꯒ ꯏꯅꯥ ꯈꯥꯈꯥ ꯈꯨꯜꯂꯤꯉꯩꯗꯨꯗ ꯇꯧꯕꯅꯦ ꯇꯧꯔꯗꯤ ꯂꯧꯔꯁꯤ ꯀꯩꯗꯧꯔꯒꯦ ꯍꯥꯏꯅ ꯃꯌꯥꯝꯁꯨ ꯍꯥꯏꯕꯗꯒꯤ ꯐꯔꯦ ꯐꯔꯦꯅ ꯑꯗꯨꯃꯥꯏꯅ ꯁꯤꯟꯒꯤ
ꯎꯝ
ꯄꯤꯛꯄ ꯌꯥꯎꯗꯅ ꯍꯟꯗꯛꯇꯤ ꯑꯩꯈꯣꯏꯒꯤ ꯑꯩꯈꯣꯏꯒꯤ ꯕꯂꯥꯏꯟꯁꯤꯗ ꯑꯩꯈꯣꯏꯒꯤ ꯀꯂꯞꯅ ꯐꯔꯥꯁꯄꯨ ꯇꯥꯏ ꯍꯥꯏ ꯂꯧꯕꯗ ꯌꯥꯝ ꯉꯟꯅ ꯆꯠꯂꯦꯕ ꯃꯃꯥꯡ ꯆꯠꯄꯗ ꯀ꯭ꯌꯨ ꯂꯦꯞꯅꯗꯅ ꯃꯩꯔꯥ ꯆꯪꯕꯒꯤ ꯇꯧꯈꯤꯕ ꯍꯟꯗꯛꯇꯤ ꯀꯣꯝꯅ ꯉꯟꯇꯥ ꯆꯠꯂꯒ ꯀ꯭ꯌꯨ ꯂꯦꯞꯄꯨꯔꯒ ꯑꯥ ꯉꯥꯏꯔꯨꯔꯒ ꯇꯧꯕꯅꯤꯅ ꯌꯥꯝ ꯉꯟꯅ ꯂꯧꯔꯛꯑꯦ
ꯃꯥꯅ ꯑꯉꯥꯡ ꯅꯨꯨꯕꯤꯗꯣ ꯏꯁꯄꯣꯔꯠ ꯇꯧꯗꯕꯁꯦ ꯃꯣꯏꯁꯨ ꯎꯝ ꯃꯇꯝ ꯂꯦꯟꯕ ꯋꯥꯕꯅꯤꯅ ꯏꯁꯄꯣꯔꯠꯀꯨꯝꯕ ꯌꯥꯎꯍꯜꯂꯒ ꯃꯥ ꯃꯥ ꯍꯩꯖꯕꯗꯣ ꯀꯅꯣ ꯇꯧꯕꯅ ꯐꯩꯌꯦꯕ
ꯃꯥꯅꯦ ꯑꯗꯒꯤ
ꯑꯗꯨꯗꯤ ꯏꯁ ꯌꯥꯎꯁꯪ ꯏꯁꯄꯣꯔꯠꯀꯤ ꯄ꯭ꯔꯥꯏꯖꯇꯤ ꯌꯥꯎꯁꯪ ꯑꯗꯨꯝ ꯂꯣꯏꯕ ꯅꯨꯃꯤꯠꯇ ꯑꯗꯨꯝ ꯌꯦꯟꯕ꯭ꯔꯣ ꯀꯃꯥꯏꯅ ꯇꯧꯒꯦ
ꯑꯥ ꯈꯔ ꯑꯃꯕꯨꯗꯤ ꯂꯣꯏꯔꯒ ꯃꯊꯪꯒꯤ ꯊꯪꯅꯕ ꯅꯣꯡꯃꯥꯏꯖꯤꯡ ꯅꯠꯇ꯭ꯔꯒꯅ ꯌꯥꯝ ꯀꯨꯏꯅ ꯒꯦꯞ ꯂꯩꯔ ꯄꯤꯕꯁꯨ ꯌꯥꯎꯅꯩ ꯑꯗꯣ ꯑꯈꯣꯏꯒꯤꯗꯤ ꯂꯣꯏꯕ ꯅꯨꯃꯤꯠꯇ ꯄꯤꯍꯧꯁꯦꯅ ꯄ꯭ꯔꯣꯒꯥ꯭ꯔꯝ ꯑꯥꯏꯇꯦꯝ ꯑꯥꯏꯇꯦꯝ ꯇꯧꯈꯤꯕꯁꯤꯡꯁꯦ ꯔꯦꯀꯣꯔꯠ ꯂꯧꯈꯠꯂꯒ ꯍꯥꯟꯅ ꯂꯣꯏ ꯄ꯭ꯂꯥꯟ ꯇꯧꯔꯒ ꯐꯠꯂꯥꯎ ꯂꯩꯁꯤꯜꯂꯒ ꯑꯗꯨꯝ ꯄꯤꯊꯣꯛꯑꯦ ꯂꯣꯏꯕ ꯅꯨꯃꯤꯠꯇ
ꯑꯣ ꯑꯈꯣꯏꯁꯨ ꯂꯣꯏꯕ ꯅꯨꯃꯤꯠꯀꯤ ꯅꯣꯡꯉꯥꯟꯕꯗ ꯑꯗꯨꯝ ꯄꯤ ꯊꯣꯛꯈ꯭ꯔꯦ
ꯎꯝ ꯅꯠꯇ꯭ꯔꯗꯤ ꯑꯥ ꯁꯨꯝ ꯄ꯭ꯔꯣꯕ꯭ꯂꯥ ꯋꯥꯏ ꯆꯤꯜꯂ ꯂꯩꯕꯗꯣ ꯐꯠ ꯂꯥꯎ ꯄꯤꯊꯣꯛꯈꯤꯝ ꯐꯩꯌꯦꯅ ꯄꯤꯊꯣꯛꯑꯦ ꯑꯗꯨ ꯍꯦꯛ ꯄ꯭ꯔꯥꯏꯖꯇꯣ ꯄꯤꯊꯣꯛꯄ ꯂꯣꯏꯗ꯭ꯔꯤꯕꯕꯥꯎ ꯋꯥꯈꯜꯁꯤꯗ ꯁꯨꯝ ꯀꯩꯅꯣꯝ ꯁꯨꯝ ꯋꯥꯠꯂ ꯂꯩꯔ ꯂꯩꯕꯩ ꯇꯥꯏꯞ ꯇꯧꯕꯅꯤꯅ ꯀꯥꯟꯗꯦ ꯊꯣꯛ ꯄꯤꯊꯣꯛꯈ꯭ꯔꯁꯦꯅ ꯈꯟꯅꯔꯒ ꯄꯤꯊꯣꯛꯑꯦ ꯄ꯭ꯔꯥꯏꯖꯀꯤꯗꯤ ꯇꯞꯇꯥꯏ ꯅꯨꯡꯉꯥꯏꯔꯦ ꯕꯤꯁꯥꯜꯗꯩꯒꯨꯝꯕ ꯑꯗꯒꯤ ꯗꯤꯄꯥꯔꯠꯃꯦꯟꯇꯦꯜ ꯁ꯭ꯇꯣꯔ ꯑꯆꯧ ꯑꯆꯧꯕ ꯂꯩꯔꯕꯅꯤꯅ ꯇꯛ ꯀꯛ ꯀꯛꯄꯗ ꯍꯣꯏ ꯍꯣꯏ ꯐꯔꯦ ꯐꯔꯦ ꯑꯩ ꯁꯨꯝ ꯐꯣꯟ ꯇꯧꯔꯛꯇ ꯀꯨꯏꯔꯦꯅ ꯇꯧꯔꯛꯑꯝꯕꯅꯤ
ꯍꯣꯏ ꯍꯣꯏ
ꯊꯝꯃꯒꯦ ꯀꯣꯟꯅ ꯑꯃꯨꯛ ꯐꯥꯎꯔꯛꯑꯒꯦ
ꯑꯥ